ꯍꯜꯂꯣ
ꯆꯥꯛ ꯆꯥꯔꯕꯣ
ꯑ ꯇꯥꯕ꯭ꯔꯣ
ꯇꯥꯏ ꯇꯥꯏ ꯆꯥꯛ ꯆꯥꯔꯕꯣ
ꯇꯥꯔꯗꯤ ꯈꯨꯝ ꯍꯩꯇꯕ꯭ꯔꯣ
ꯈꯨꯝꯃꯤꯁꯦ ꯇꯥꯗꯕ꯭ꯔꯣ
ꯀꯩꯒꯤꯅꯣꯍꯦ ꯅꯪꯒ ꯋꯥꯔꯤ ꯁꯥꯟꯅꯕꯁꯤꯅ ꯁꯨꯛꯌꯥ ꯌꯥꯗꯕꯩ ꯇꯥꯏꯞ ꯇꯧꯂꯩꯔꯦ
ꯇꯥꯏ ꯇꯥꯏ ꯂꯣꯏꯅ ꯇꯥꯏ ꯏꯕꯨꯡꯉꯣ
ꯑ ꯂꯣꯏꯔꯦ ꯆꯥꯛꯇꯤ
ꯆꯥꯔꯦ
ꯈꯤꯇꯛꯇꯤ ꯑꯗꯨꯝꯅ ꯂꯩꯀꯣ ꯏꯁꯥꯖꯦ
ꯀꯔꯤꯒꯤ ꯄꯥꯔꯥ ꯐꯥꯗꯕꯒꯤ
ꯍꯥꯥ
ꯕꯣꯔꯥ ꯐꯥꯗꯕꯒꯤ
ꯄꯨꯔꯥ ꯐꯥꯗꯕꯩ ꯍꯣꯏ
ꯅꯨꯄꯤ ꯑꯉꯥꯡꯅꯒ ꯂꯪꯊꯣꯛꯑꯝꯃꯣ ꯅꯨꯄꯤ ꯑꯉꯥꯡꯅꯒꯗꯤ ꯂꯪꯊꯣꯛꯑꯝꯣ ꯑꯁꯁ
ꯇꯝꯅꯤꯅ ꯁꯤꯒꯨꯝꯕꯁꯤꯗꯤ ꯈꯪꯉꯔꯣꯏꯕ
ꯇꯥꯅꯤꯡꯗꯦ ꯇꯥꯅꯤꯡꯗꯦ ꯏꯕꯨꯡꯉꯣ
ꯁ ꯃꯤꯖ ꯃꯤꯁꯨ ꯃꯌꯥꯝ ꯂꯩ ꯁꯠ ꯁꯠ ꯋꯥꯔꯤ ꯍꯪꯉꯛꯑꯒ ꯑꯩꯁꯨ ꯂꯦꯡ ꯄꯥꯎꯒꯦ ꯀꯥꯟꯗꯗꯤ
ꯁꯃꯥꯖꯅ ꯌꯥꯕ ꯋꯥꯉꯥꯡ ꯁꯪꯉ ꯈꯔ ꯉꯥꯡ ꯇꯨꯝ ꯇꯨꯝ ꯂꯩꯔꯒ ꯂꯥꯏꯔꯤꯛ ꯄꯥꯕ ꯁꯥꯔꯅꯤ
ꯃꯥꯟꯅꯗ꯭ꯔꯦ ꯍꯦꯟꯅ ꯅꯪ ꯅꯪꯅ ꯊꯥꯏꯅꯉꯥꯏꯒꯤ ꯃꯤ ꯑꯣꯏꯔꯝ ꯑꯩ ꯑꯣꯏꯔꯝꯒꯅꯤ ꯅꯪ ꯊꯦꯡꯅꯔꯨꯏꯗꯨꯅ
ꯑꯩꯅ ꯑꯩꯅ ꯑꯩꯅ ꯉꯔꯥꯡ ꯕꯣꯔ ꯍꯦꯡꯉ ꯒꯣꯜ ꯑꯅꯤ ꯆꯟꯕꯗꯨꯗ ꯍꯔꯥꯎꯃꯟꯗꯅ ꯑꯩꯅ ꯕꯪꯗ ꯐꯣꯟ ꯇꯧꯏꯦꯍꯥꯛ
ꯑꯥ
ꯑꯩꯅ ꯈꯔ ꯌꯥꯟꯁꯤꯜꯂꯦ ꯅꯣꯏ ꯄꯣꯠꯁꯦ ꯌꯣꯝꯃꯕꯅꯦꯒ ꯇꯧꯁꯜꯂꯦ ꯍꯥꯏ
ꯑꯥ
ꯑꯗꯨꯗ ꯒꯣꯜ ꯑꯃꯇ ꯍꯟꯗꯣꯛꯔꯛꯄꯅꯦ
ꯑ
ꯣꯕꯤꯤꯟ ꯌꯥꯗ ꯇꯥꯛꯥꯛꯇ ꯇꯥꯛꯥꯛꯇ ꯣꯕꯤꯟꯒꯗꯨ ꯀꯃꯥꯏꯅ ꯇꯧꯋꯤ ꯀꯃꯥꯏꯅ ꯇꯧꯋ ꯈꯪꯗꯦꯗ ꯏꯁꯇꯥꯔ ꯑꯍꯨꯝꯁꯦ ꯏꯁꯇꯥꯔ ꯑꯍꯨꯝꯁꯦ ꯉꯁꯤ ꯄꯣꯠꯁꯨ ꯏꯁꯇꯥꯔ ꯑꯍꯨꯝꯁꯦ ꯑꯔꯥꯏꯕ ꯅꯠꯇꯦ ꯀꯩꯗꯧꯔꯛꯑꯦ
ꯑꯥ
ꯉꯥ ꯂꯩꯔ ꯕꯛ ꯕꯧ ꯕꯛ ꯍꯟꯗꯣꯛꯈ꯭ꯔꯁꯨ ꯁꯛꯇꯨ
ꯎꯝ ꯃꯣꯏ ꯀꯩꯅꯣ ꯒ꯭ꯌꯥꯟꯅꯦ ꯑꯗꯨꯗꯤ ꯃꯦꯠꯁ ꯈꯨꯠꯁꯅꯗ ꯀꯩꯅꯣꯝꯇꯧ ꯇꯧꯋꯤꯗꯅ ꯉꯥꯛꯅꯔꯒ ꯀꯩꯅꯣ ꯄꯤ ꯀꯩꯅ ꯀꯩꯅꯕꯨ ꯑꯥꯔꯖꯦꯟꯇꯤꯅꯥꯒꯤ ꯐꯨꯠꯕꯣꯜꯒ ꯃꯥꯟꯗ꯭ꯔꯣ
ꯍꯣꯏ ꯍꯣꯏ ꯍꯥꯏꯔꯁꯨ ꯃꯣꯏ ꯁꯥꯎꯔꯛꯀꯅꯤ
ꯑꯥꯔꯖꯦꯟꯇꯤꯅꯥꯒꯤ ꯀꯩꯅꯣꯅꯒ ꯃꯣꯏꯒꯤ ꯐꯨꯠꯕꯣꯜꯅꯤ ꯄꯣꯂꯗꯤ ꯁꯥꯎ ꯄꯖ ꯀꯗꯦꯅ ꯑꯗꯨꯒꯨꯝꯕ ꯑꯃ ꯇꯧꯗꯣꯏꯅꯦ ꯑꯩꯈꯣꯏ ꯑꯉꯥꯡ ꯑꯣꯏꯔꯤꯉꯩꯁ
ꯕꯣꯜ ꯃ ꯄꯨꯨꯕꯅꯦ ꯕꯣꯜ ꯃ ꯄꯨꯨ ꯁꯥꯅꯤ ꯍꯣꯏ ꯕꯣꯜ ꯃ ꯄꯨꯨ ꯁꯥꯅꯤ
ꯀ ꯀꯣꯔꯅꯔꯕꯨ ꯀꯌꯥꯅꯣ ꯀꯥꯎꯏꯗꯣꯏꯃ ꯑꯗꯨꯕꯨ ꯆꯟꯗꯗꯤ ꯑꯩꯗꯤ ꯒꯣꯜꯗꯣ ꯑꯃꯛꯨꯔꯛ ꯁꯣꯏꯔꯁꯨ ꯑꯅꯤꯔꯛ ꯁꯣꯏꯔꯁꯨ ꯑꯍꯨꯝꯂꯛ ꯁꯣꯏꯔꯁꯨ ꯇꯔꯥꯗ ꯑꯃꯨꯛ ꯀꯥꯎꯍꯜꯂꯛꯑꯕꯅꯤꯅ ꯗꯥ ꯅꯨꯗꯥꯝ ꯇꯔꯥ ꯍꯦꯜꯕꯅꯤꯗ ꯃꯣꯏ ꯀꯣꯟꯠꯅꯔꯒ ꯀꯥꯎꯋꯦꯗ ꯇꯣꯛꯑ ꯀꯥꯎꯔ ꯍꯟꯖꯤꯜꯂ ꯀꯥꯎꯔ
ꯆꯜꯂꯛꯄꯒꯤ ꯃꯣꯏꯁꯤꯗꯁꯨ ꯄ꯭ꯔꯦꯁꯔ ꯂꯥꯛꯑꯦꯗꯅ ꯑꯃꯗꯁꯨ
ꯑꯗꯨ ꯅ ꯑꯗꯨꯗꯩ ꯑꯃꯨꯛ ꯀꯩꯅꯣ ꯄ꯭ꯔꯦꯁꯔ ꯂꯥꯛꯄ ꯅꯠꯇꯅ ꯑꯃ ꯀꯣꯁ ꯀꯩꯥ ꯁꯥꯎꯅꯔꯒ ꯔꯦ ꯀꯥꯔꯟ ꯀꯩꯥ ꯄꯤꯔꯛꯄ ꯈꯣꯠꯄ ꯇꯧꯕꯗꯣ
ꯍ
ꯑꯗꯨꯗ ꯑꯩꯁꯨꯅꯦ ꯀꯩꯅꯣ ꯇꯧꯈꯗꯣ ꯍꯥꯏꯗꯤ ꯃꯣꯏ ꯄ꯭ꯂꯦꯌꯥꯔꯁꯤ ꯋꯥꯈꯜꯗꯣ ꯗꯛ ꯍꯟꯊꯈꯅꯦꯦꯅ
ꯎꯝ
ꯣꯔꯅꯤ ꯂꯩꯔꯕꯒꯦ
ꯑꯗꯒꯤ
ꯑꯩ ꯃꯣꯏ ꯗꯤꯐꯦꯟꯁꯇꯁꯨ ꯉꯥꯛꯇ ꯁꯥꯟꯅꯈ꯭ꯔꯦꯅ ꯃꯤꯅ ꯑꯃ ꯀꯥꯎꯧꯁꯤꯜꯂꯦ
ꯕꯣꯔꯠ
ꯌꯥꯔꯦ ꯉꯔꯥꯡ ꯐꯗꯤꯩ ꯐꯖꯩ ꯏꯖꯤꯞꯅꯒ ꯑꯗꯨꯃꯥꯏꯅ ꯇꯧꯔꯛꯄꯗꯣ ꯌꯥꯝ ꯐꯖꯩ ꯍꯥꯏꯇꯥꯔꯦ
ꯆꯥꯟꯗꯤ ꯑꯃ ꯄꯤꯔꯤꯕ ꯒꯣ ꯆꯜꯂꯒ ꯄꯤꯔꯛꯏ ꯐꯥꯎꯔꯒ ꯑꯗꯨ ꯑꯃꯕꯥ ꯈꯣꯏꯗꯧ ꯂ ꯈꯠꯂꯦ ꯍꯣꯡꯒꯦ ꯍꯥꯟꯅ ꯈꯣꯡꯉꯅꯤ ꯍꯣꯏ
ꯎꯝ
ꯍꯥꯟꯅ ꯈꯣꯡꯒꯦꯔꯀꯣ ꯑꯗꯒꯤ ꯑꯥ ꯁꯥꯂꯥꯗꯒ ꯀꯩꯅꯣ ꯇꯧꯁꯤꯜꯂꯒ ꯐꯥꯎꯜ ꯇꯧꯔꯤꯒꯗꯨꯗꯤ ꯀꯩꯝ ꯄꯤꯗꯦ
ꯌꯥꯗ ꯑꯥ
ꯃꯥ ꯆꯥꯎꯅꯕ ꯁꯤꯟꯈ꯭ꯔꯦꯕ
ꯌꯥꯗꯤ ꯌꯥꯔꯦꯗ ꯏꯖꯤꯞꯅꯒ ꯅꯩꯒꯥꯏꯔꯝꯃꯤꯕꯅꯤ ꯏꯖꯤꯞ ꯀꯥꯏꯖꯦ ꯊꯥꯏꯅꯉꯥꯏꯒꯤ ꯄꯣꯏꯟ ꯀꯧꯇꯥ ꯑꯣꯏꯔꯝꯃꯤꯅꯤ
ꯐꯖꯔꯦ ꯀꯩꯅꯣ ꯑꯗꯨꯏꯁꯨ ꯃꯣꯏ ꯀꯥꯟꯎꯇꯔ ꯊꯣꯛꯄ ꯉꯝꯗꯦ ꯀꯩꯅꯣ ꯀꯥꯎꯟꯇꯔ ꯕꯦꯔꯥꯅꯤ
ꯎꯝ ꯌꯦꯡ ꯅꯨꯡꯉꯥꯏꯗꯧꯕ
ꯍꯣꯏ ꯑꯗꯨꯏꯁꯨ ꯐꯥꯔꯁ ꯍꯥꯞꯀꯥꯗꯤ ꯑꯥꯔꯖꯦꯟꯇꯤꯅꯥ ꯀꯩꯁꯨ ꯐꯖꯗꯦꯗ ꯈꯨꯠꯁꯥꯟꯅꯗꯨ ꯌꯥꯗꯦꯕ
ꯄꯦꯅꯥꯜꯇꯤ ꯑꯃꯁꯨ ꯃꯤꯁ ꯇꯧꯈ꯭ꯔꯦ ꯃꯣꯏ ꯀꯤꯞꯄꯔꯗꯨ ꯐꯖꯕꯅꯦꯍꯦ ꯏꯖꯤꯞꯀꯤ
ꯍꯣꯏ ꯃꯥ ꯍꯤꯁꯇ꯭ꯔꯤ ꯑꯃ ꯁꯦꯝꯒ꯭ꯔꯦ ꯀꯩꯅꯣ
ꯃꯥ ꯋꯥꯔꯜ ꯔꯦꯀꯣꯠ ꯆꯠꯂꯝꯃꯅꯤ ꯄꯦꯅꯥꯜꯇꯤ ꯃꯤꯁ ꯇꯧꯕꯩ
ꯑꯅꯤꯔꯛ ꯃꯦꯠꯆ ꯑꯝꯗ ꯄꯦꯅꯥꯜꯇꯤ ꯑꯅꯤ ꯃꯤꯁ ꯇꯧꯕ ꯔꯦꯀꯣꯔꯠ ꯁꯦꯝꯒ꯭ꯔꯦ
ꯀꯩꯅꯣ ꯃꯃꯥꯡ ꯑꯃꯈꯛꯇꯅꯤ ꯀꯩꯅꯣ ꯀꯩꯅꯣ ꯃꯦꯁ ꯑꯃꯗꯗꯤ ꯀꯩꯅꯣ
ꯇꯣꯔꯅꯥꯃꯦꯟ ꯑꯝꯗ ꯍꯥꯏꯕ
ꯌꯥꯏ ꯑꯗꯨꯒꯨꯝꯕꯒ ꯑꯥꯡꯕ ꯄꯣꯠꯇꯤ ꯆꯥꯒꯦꯅ ꯋꯥꯔꯜ ꯀꯞ ꯄꯥꯏꯔꯦꯅ ꯇꯧꯔꯀꯗꯣꯏꯅꯦꯕꯣ ꯍꯣꯏ ꯍꯧꯖꯤꯛ ꯋꯥꯀ ꯄꯥꯏꯕ ꯅꯃꯤ ꯌꯦꯡꯉꯦ ꯑ
ꯑꯗꯣ ꯃꯣꯏꯒꯤ ꯐꯤꯛꯆꯔꯁꯦ ꯀꯃꯥꯏꯅ ꯁꯦꯝꯒꯦ ꯁꯤꯅꯤ ꯃꯣꯏ ꯄꯨꯜ ꯁꯦꯝꯕꯁꯦ
ꯈꯪꯗꯦ ꯃꯣꯏ ꯀꯃꯥꯏꯅ ꯇꯧꯔꯤꯅꯣ ꯃꯣꯏꯁꯨ ꯀꯣꯂꯝꯕꯤꯌꯥꯒ ꯇꯥꯗ꯭ꯔꯥꯅ ꯇꯧꯔꯝꯕꯅꯦ ꯀꯣꯂꯝꯕꯤꯌꯥꯗꯤ ꯍꯩꯕꯅꯦꯕ ꯑꯝꯇ ꯐꯖꯩ ꯌꯥꯝꯅꯤ ꯀꯜꯂꯝ ꯌꯥꯝ
ꯀ꯭ꯋꯥꯇꯔ ꯐꯥꯏꯅꯦꯜꯁꯨ ꯀꯩꯅꯣꯒ ꯁ꯭ꯋꯏꯗꯟꯒꯔꯥ ꯀꯩꯒꯤ ꯁ꯭ꯋꯏꯖꯔꯂꯦꯟ ꯑ ꯁ꯭ꯋꯖꯔꯂ
ꯑꯣ ꯑꯣꯏꯣꯏꯁꯤ ꯁꯦꯃꯤ ꯐꯥꯏꯅꯦꯜ ꯆꯪꯕꯒꯤ ꯆꯥꯟꯁ ꯈꯔꯗꯤ ꯑꯗꯨꯝ ꯋꯥꯡꯉꯦ ꯃꯣꯏ ꯒ꯭ꯔꯨꯞ ꯂꯣꯠꯇꯨ ꯃꯤꯗꯣ ꯌꯥꯗꯦꯕ ꯍꯥꯏꯗꯤ ꯍꯥꯟꯅꯗꯒꯤ ꯃꯃꯤꯡ ꯆꯠꯂꯛꯄꯈꯩꯗꯤ ꯑꯁꯨꯛ ꯒ꯭ꯔꯨꯞ ꯑꯁꯣꯛ ꯑꯅ ꯇꯥ ꯂꯩꯔꯦ
ꯑꯗꯣ ꯑꯝꯇꯪ ꯐ꯭ꯔꯥꯟꯁꯀ ꯇꯥꯍꯜꯂꯣꯅꯦ ꯃꯣꯏ ꯇꯨꯅꯤꯅꯤ
ꯎꯝ ꯁꯣꯕꯅꯤ ꯐꯖꯔ ꯃꯃꯥꯡꯗ ꯐ꯭ꯔꯥꯟꯁ ꯈꯪꯗ꯭ꯔꯦ ꯍꯟꯗꯛ ꯁꯣ ꯑꯗꯨꯝ ꯐ꯭ꯔꯥꯟꯁꯀ ꯑꯥꯔꯖꯦꯟꯇꯤꯅꯥꯒ ꯐꯥꯏꯅꯦꯜꯗ ꯌꯩꯅꯗꯔꯤ ꯀꯩꯅꯣꯝ ꯇꯧꯗꯣꯔꯤꯁ
ꯑꯥꯔꯖꯦꯟꯇꯤꯅꯥꯅ ꯂꯧꯅꯤ ꯑꯩꯗꯤ ꯑꯩ ꯋꯥꯈꯜꯗꯗꯤ
ꯀꯅꯣꯔꯥ ꯇꯥꯏꯅꯦꯂꯣ
ꯎꯝ
ꯍꯣꯏꯣꯏ ꯑꯗꯨꯗꯤ ꯈꯪꯗ꯭ꯔꯦ ꯑꯗꯣ
ꯑꯥꯔꯖꯦꯟꯇꯤꯅꯥꯁꯨ ꯕꯦꯔꯥꯅꯤ ꯀꯩꯅꯣ ꯑꯦ ꯑꯥꯔꯖꯦꯟꯇꯤꯅꯥ ꯑꯦ ꯐ꯭ꯔꯥꯟꯁꯁꯨ
ꯎꯝ ꯑꯗꯨ ꯐ꯭ꯔꯥꯟꯁꯁꯦ ꯕꯦꯔꯥꯅꯦꯔ ꯀꯔꯤꯅꯣ ꯅꯪ ꯂꯧꯗꯧ ꯃꯥꯜꯂꯤꯁꯦ
ꯐ꯭ꯔꯥꯟꯁꯅ ꯂꯧꯗꯧ ꯃꯥꯜꯂꯦꯕ
ꯍꯣꯏ ꯑꯗꯨ ꯐꯥꯏꯅꯦꯜꯗꯣ ꯍꯥꯏꯗꯤ ꯑꯥꯔꯖꯦꯟꯇꯤꯅꯥꯒ ꯐ꯭ꯔꯦꯟꯁꯇ ꯇꯥꯔꯛꯇ ꯃꯥꯜꯂꯦꯕ
ꯅꯣꯔꯋꯦꯁꯨ ꯃꯔꯛꯇꯤ ꯐꯖꯩꯅꯦ
ꯎꯝ ꯑꯂꯥꯝ ꯐꯗ ꯃꯥꯉ ꯊꯅꯤ ꯀ ꯃꯇ ꯀꯠꯄꯅꯤꯤ
ꯃꯤꯗ ꯆꯥꯎ ꯁꯥꯡꯉꯕꯅꯤꯅ
ꯎ
ꯕꯣꯗꯤ ꯐꯥꯅꯤꯒꯥꯟꯗꯦꯈꯅ ꯆ
ꯑꯁ ꯑꯩꯗꯤ ꯆꯥꯗ꯭ꯔꯦꯅꯦ ꯑꯌꯨ ꯉꯟꯇꯥ ꯑꯩ ꯊꯣꯛꯂꯛꯑꯕꯩꯗ ꯀꯩꯀꯥꯗ ꯍꯥꯄꯨ ꯆꯨꯌꯦꯦꯅꯕ
ꯀꯂꯦꯖꯥ ꯄꯨꯖꯁꯤꯜꯂꯦꯅ ꯀ ꯇꯥꯔꯦ
ꯊꯔꯣꯏ ꯊꯣꯡꯕ ꯄꯤꯁꯤꯜꯂꯛꯑꯦ ꯃꯔꯥꯡ ꯄꯤꯁꯤꯦ ꯁꯤꯂꯦ ꯎ ꯉꯔꯥꯡ ꯄꯤꯔꯛꯄꯅꯦ ꯉꯁꯤ ꯑꯩꯌꯛ ꯂꯧꯈꯠꯂꯦ
ꯑꯗꯤ ꯑꯗꯨꯝ ꯃꯔꯦꯐ ꯆꯥꯍ ꯂꯩꯔꯣ
ꯃꯤ ꯃꯣꯏ ꯆꯥꯗ꯭ꯔꯤꯉꯩꯗꯅꯤ ꯏꯕꯨꯡ ꯀꯜꯂꯛꯏꯁꯦ ꯇꯤꯟ ꯇꯤꯐꯤꯟꯅꯤꯗ ꯍꯥꯞꯄꯒ
ꯑꯥ ꯑꯩꯈꯣꯏꯅ ꯑꯃꯨꯛ ꯂꯥꯏꯔꯤꯛ ꯄꯥꯁꯤꯟꯕ ꯑꯩꯈꯣꯏ ꯄꯥꯝꯃꯤꯁꯦ ꯍꯣꯠꯅꯩꯁꯦ
ꯎꯝ
ꯎ ꯑꯁ ꯀꯣꯛꯁꯦ ꯉꯔꯥꯡ ꯉ ꯉꯁꯤꯒꯗꯤ ꯀꯩꯅꯣ ꯇꯧꯕꯁꯦ ꯀꯣꯛꯇ ꯆꯥꯡꯉ ꯌꯥꯗꯕ ꯌꯥꯗ ꯇꯧ ꯂꯩꯔꯦꯗꯤ ꯐꯨꯠꯕꯣꯜ ꯊꯦꯡ ꯊꯦꯡꯅ ꯇꯨꯝꯕꯁꯦꯅ
ꯑꯗꯨ ꯉꯟꯅ ꯑꯃꯨꯛ ꯍꯧꯒꯠꯂꯕꯅꯤꯅ ꯀꯣꯛꯁꯤꯦ ꯀꯩꯅꯣꯝ ꯇꯧꯗꯣꯛꯂꯦ
ꯉꯥ ꯂꯩꯔꯦ ꯕꯤꯁꯥꯜ ꯀꯥꯞꯄꯨꯒ ꯇꯧꯅꯤ
ꯍꯥꯥ
ꯑꯥꯗ ꯕꯤꯚꯤꯁꯥꯜ ꯀꯥꯞꯄꯨꯒꯦ ꯇꯧꯃꯣ
ꯕꯤꯁꯥꯂꯥꯟ ꯆꯪꯉꯣꯏꯌꯦ ꯑꯩ ꯀꯩꯝ ꯐꯖꯕ ꯂꯩꯍꯧꯗ꯭ꯔꯦ ꯑꯩ ꯀꯩꯅꯣ ꯒ꯭ꯂꯥꯁ ꯑꯃꯅꯦ ꯀꯞ ꯑꯃꯅꯦ ꯕꯇꯜ ꯑꯃꯅꯦ ꯑꯗꯨꯒ ꯒꯥꯔꯤ ꯇꯩꯊꯣꯛꯅꯕ ꯑꯃ ꯉꯒ ꯂꯩꯔꯦ
ꯐꯤ
ꯍꯥꯥ
ꯊꯤꯔꯕ ꯒꯥꯔꯤ ꯆꯠ ꯁꯥꯟꯅꯔꯅꯤ
ꯍꯣꯏ ꯇꯧꯋꯦꯜ ꯃꯆꯥ ꯑꯗꯣ
ꯀꯌꯥꯕꯤꯕ
ꯄ ꯆꯥ ꯑꯃꯅꯤ ꯀꯩꯅꯣ ꯈ ꯈꯔ ꯑꯄꯤꯛꯄꯗꯨꯗꯤ ꯑꯃꯨꯛ ꯇꯟꯕ ꯈꯔ ꯄꯥꯛꯄꯗꯣ
ꯎꯝ
ꯑꯗꯨꯝ ꯐꯣꯏꯔ ꯑꯩ ꯇꯦꯕꯜ ꯇꯤꯊꯣꯛꯅꯕ ꯑꯃꯒ ꯐꯤ ꯇꯤꯊꯣꯛꯅꯕ ꯑꯃꯒ ꯂꯣꯏꯁꯤꯜꯂꯛꯄ ꯑꯇꯩ ꯑꯩ ꯊꯗꯅꯤꯗ ꯑꯩ ꯅ ꯉꯔꯥꯡ ꯌꯨꯝ ꯍꯟꯈꯤꯕꯩ ꯍꯥꯏ ꯌꯨꯝ ꯍꯥꯏꯒꯞꯇꯒ ꯅ ꯖꯒꯥ ꯑꯩ ꯕꯇꯜꯗꯣ ꯒ꯭ꯂꯥꯁꯀꯤꯗꯣ ꯂꯩꯌꯨꯒꯦꯅ ꯇꯧꯕ ꯑ ꯑꯗꯨ ꯐꯪꯗ꯭ꯔꯕ ꯍꯥꯏꯇꯥꯔꯦ
ꯒ꯭ꯂꯥꯁꯀꯤ ꯂꯩꯍꯧꯋꯤꯗꯨꯗꯤ ꯄꯣꯠꯇꯣ
ꯂꯣꯏꯈ꯭ꯔꯦ ꯂꯣꯏ ꯂꯩꯔꯝꯃꯦ ꯃꯌꯥꯝꯣ ꯂꯩꯍꯧꯗ꯭ꯔꯦ
ꯃꯠꯇ ꯂꯩꯗ꯭ꯔꯦ ꯑꯗꯨꯗꯤ ꯃꯠꯇ ꯂꯩ ꯂꯩꯗ꯭ꯔꯦ ꯑꯗꯨꯗꯤ
ꯄ꯭ꯂꯥꯁꯇꯤꯛꯀꯤ ꯑꯃꯂꯦ ꯈꯔ ꯊ ꯊꯥ ꯂꯥꯎꯕ ꯑꯃ ꯂꯩ ꯈꯜꯂꯒ
ꯑꯉꯥꯡꯒꯤ ꯂꯩꯒꯦ ꯇꯧꯕꯅꯦꯕ ꯣꯠꯇꯔ
ꯀꯩꯅꯣ ꯀꯩꯅꯣꯕ ꯂꯩꯔꯤꯁ ꯑꯥ ꯀ꯭ꯂ꯭ꯂꯥꯁꯁꯤꯤꯛꯀꯤꯗꯤ ꯑꯗꯨꯝ ꯑ ꯆꯥꯝꯃ ꯑꯗꯨꯝꯅ ꯆꯥꯝꯃ ꯄꯤꯕꯅꯦ ꯑꯩꯗꯣ ꯆꯥꯝꯃꯗꯨꯅ ꯇꯥꯡ ꯇꯥꯡꯉꯦ ꯑꯇꯩꯗꯤ ꯑꯃ ꯌꯥꯝ ꯄꯥꯕꯗꯨꯗꯤ ꯑꯃꯨꯛ ꯅꯨꯡꯉꯥꯏꯇꯦꯗ
ꯎꯝ
ꯑꯗꯨꯗꯤ ꯀꯥꯟꯅꯗꯦꯕ ꯈꯠ ꯊꯥꯔꯛꯄꯧ
ꯂꯤꯛꯂꯤꯒꯤꯗꯨꯅꯗꯤ ꯈ꯭ꯋꯥꯏ ꯐ ꯅꯨꯡꯉꯥꯏꯕꯅꯦ ꯐꯪꯗꯕꯅꯤ ꯑꯩꯗꯤ ꯂꯤ ꯂꯤꯒ
ꯣꯏꯁꯦ
ꯅꯥꯎꯄꯥꯄꯥ ꯁ꯭ꯀꯨꯜ ꯄꯨꯕꯣꯏ
ꯑꯗꯨꯗꯤ ꯂꯤꯛꯂꯤꯒꯤꯗꯤ ꯇꯧꯕ ꯅꯨꯡꯉꯥꯏꯔꯣꯏꯦ
ꯛꯂꯤꯒꯤꯗ ꯑꯅꯤ ꯁꯨꯏꯑꯕ ꯑꯩꯒꯤ ꯑꯅꯤꯗꯣ ꯉꯔꯥꯡ ꯄꯨꯍꯜꯂꯨꯕ ꯃꯃꯥꯟꯅꯕꯅ ꯕꯦꯛꯇꯣ ꯕꯦꯟꯁ ꯅꯣꯃꯛꯄꯗ ꯃꯈꯥ ꯊꯥꯗꯔꯒ ꯀꯥꯏꯔꯦꯅ ꯄꯇꯦꯠ ꯑꯃ ꯄꯨꯡ ꯀꯥꯏ ꯀꯥꯏꯕꯔꯦ ꯍꯥꯏꯕꯗꯨꯗꯤ ꯂꯤꯗꯨꯗꯤ
ꯑꯗꯨꯗꯤ ꯂꯤꯗꯤ ꯌꯥꯗꯕꯅꯦꯕ
ꯅ ꯠꯇꯒ ꯇ ꯂꯩꯒꯦ ꯇꯣ
ꯎꯝ ꯑꯗꯨꯒꯤ ꯄ꯭ꯂꯥꯁꯇꯤꯛꯀꯤ ꯈꯔ ꯊꯥꯕ ꯊꯥꯔꯃꯦꯜꯒꯤ ꯃꯥꯟꯕ ꯂꯩꯍꯧꯕꯅꯦ ꯑꯩꯁꯨ ꯂꯩꯔꯛ ꯑꯃ ꯆꯥꯝꯃ
ꯎꯝ
ꯑꯗꯨꯅ ꯐ
ꯏꯆꯦꯅ ꯇꯒꯗ꯭ꯔ ꯏꯠꯇ
ꯎꯥ
ꯀꯤꯆꯦꯟ
ꯀ ꯍꯦ ꯂ ꯀꯏꯌꯦ
ꯒꯥꯔꯤꯒꯤ
ꯑ ꯅꯪ ꯒꯥꯔꯤ ꯌꯥꯎꯒꯨꯝ ꯊꯣꯛꯂꯦ ꯑꯃ
ꯌꯥꯎ
ꯑꯗ ꯁꯤꯟ ꯁꯤꯟ ꯇꯧꯅꯤꯡꯉꯦꯅꯦꯕ ꯒꯥꯔꯤ ꯁ
ꯁꯤꯟ ꯁꯤꯟ ꯇꯧꯗꯣꯏꯅꯤ ꯀ
ꯎꯥ ꯂꯩꯗꯨꯅꯒ ꯌꯥꯝ ꯐꯖꯕꯕꯨꯗꯤ ꯐꯩꯦ
ꯁ ꯌꯦꯡꯉꯨ ꯂꯥꯛꯑꯣ ꯏꯕꯨꯡꯉꯣ ꯂꯪ ꯇ꯭ꯔꯤꯛ ꯂꯪꯉꯦ ꯅꯪꯒꯤꯗ ꯂꯥꯛꯍꯧꯔꯦ ꯏꯕꯨꯡꯉꯣ
ꯑꯦ ꯇꯧꯔꯅꯨ ꯑꯩꯒ ꯑꯩꯒꯗꯤ ꯅꯪꯒ ꯀꯝꯄꯦꯌꯔ ꯇꯧꯔꯅꯨꯣꯏ ꯄꯣꯠꯀꯦ
ꯑꯩꯒꯤꯁꯤꯗ ꯂꯨꯄꯥ ꯂꯤꯁꯤꯡ ꯃꯉꯥ ꯈꯇꯪ ꯊꯥꯗꯒꯦꯅꯦ ꯍꯟꯇ꯭ꯔꯤꯛꯄꯨꯍꯟꯅꯤ ꯏꯕꯨꯡꯉꯣ
ꯀ꯭ꯂꯥꯛꯀ ꯑꯥꯏ ꯑꯦꯁꯀ ꯀꯝꯄ꯭ꯌꯔꯗꯤ ꯇꯧꯔꯅꯨꯍꯦ
ꯑꯦꯁ ꯑꯦꯁ ꯑꯦꯁ ꯌꯥꯔꯦꯕꯨꯡꯉꯣ
ꯂꯩꯕꯤꯕ ꯈꯦꯠꯅꯔꯦ
ꯈꯜꯂꯒ ꯈꯨꯜꯂ ꯁꯤꯖꯤꯟꯅꯔꯒ
ꯀꯥꯏꯗꯒꯤ ꯈꯨꯟꯕꯣꯅꯉꯥꯏꯅ ꯀꯩꯁꯨ ꯈꯨꯟ ꯌꯥꯕ꯭ꯔꯁꯨ
ꯀꯣꯏꯖꯤ ꯑꯩꯈꯣꯏꯒꯤꯁꯤꯗꯤ ꯏꯕꯨꯡꯉꯣ ꯗꯥꯏꯃꯟꯒꯤ ꯒꯥꯔꯤꯅꯤ ꯗꯥꯏꯃꯟꯒꯤ ꯗꯥꯏꯃꯟ ꯇꯤꯟ
ꯗ ꯑ ꯍꯩ ꯂꯥꯛꯑ ꯃꯥꯜꯂꯦ ꯃꯩ ꯃꯣꯠ ꯂꯣꯠꯅꯗ
ꯑꯩꯈꯣꯏ ꯁꯤꯗꯗꯤ ꯃꯩꯁꯦ ꯇ꯭ꯋꯦꯟꯇꯤ ꯐꯣꯔ ꯑꯋꯥꯔ ꯁꯨꯠ ꯃꯨꯠꯇ꯭ꯔꯦ ꯍꯥꯏꯕ
ꯑ ꯐꯩꯌꯦꯦ ꯐꯩꯌꯦ ꯑꯗꯨꯝ ꯐꯣꯟ ꯅꯨꯡ ꯌꯦꯡꯉꯀꯥꯟꯗ ꯑꯗꯨꯝ ꯂꯦꯝꯃ ꯈꯣꯠꯂꯒ ꯑꯗꯨꯝ ꯂꯩꯔꯣ ꯀꯩꯗꯧꯅꯤ
ꯅꯣꯏ ꯅꯣꯏ ꯍꯧꯖꯤꯛꯀꯥꯟ ꯃꯩ ꯈꯔ ꯃꯨꯠꯄ꯭ꯔꯣ ꯅꯣꯏ ꯏꯝꯐꯥꯜꯗꯣ
ꯅꯠꯇꯦꯗ ꯃꯩꯕꯨꯗꯤ ꯍꯧꯖꯤꯛ ꯉꯥꯛꯇꯪꯒꯤ ꯀꯩꯒꯤꯅꯣ ꯍꯪꯦ ꯎ ꯀꯩꯅꯣꯗꯣ ꯑꯩꯈꯣꯏ ꯁꯤꯗ ꯃꯣꯏꯒꯤ ꯂꯥꯏꯕ꯭ꯔꯦꯔꯤꯁꯦ ꯖꯦꯅꯦꯔꯦꯇꯔ ꯀꯩꯀꯥꯕꯨꯗꯤ ꯂꯩꯕꯅꯦ ꯉꯥꯛꯇꯪꯗꯨꯗ ꯀꯩꯗꯔꯕꯅꯣꯪꯥꯟꯗꯤ ꯐꯔ ꯃꯨꯠꯂꯦ
ꯑꯣ ꯍꯣꯔꯦꯟ ꯖꯦꯅꯦꯇꯔꯗ ꯍꯣꯔꯦꯟ ꯖꯦꯅꯦꯔꯦꯇꯔꯗ ꯍꯦꯛ ꯊꯤꯜꯂꯛꯀꯦ
ꯐꯔꯦ ꯐꯔꯦ ꯑꯗꯨꯗꯤ ꯅꯪꯁꯨ ꯒ꯭ꯌꯥꯟ ꯇꯥꯅ ꯂꯩꯔꯣ
ꯀꯥꯏꯒꯤꯦ
ꯑꯩ ꯆꯪꯉꯒꯦ
ꯆꯪꯉꯨꯒꯤ ꯅꯣꯏ ꯑꯩ ꯇꯟꯗ꯭ꯔꯣ